ꯂꯜꯂ‌‌ꯣ
ꯑꯣ ꯇꯥꯕ꯭ꯔꯣ
ꯇꯥꯏ
ꯀꯩꯗꯧꯔꯤꯅꯣ
ꯀꯩꯁꯨꯨꯝ ꯇꯧꯗꯦ ꯑꯗꯨꯝ ꯂꯩꯌꯦ
ꯍꯝ
ꯀꯩꯁꯨꯝ ꯇꯧꯗꯕ꯭ꯔꯣ
ꯀꯩꯁꯨꯝ ꯇꯧꯗꯦ
ꯆꯥꯛ ꯍꯤꯟꯖꯥꯡꯗꯤ ꯂꯣꯏꯔꯕ꯭ꯔꯣ
ꯆꯥꯛ ꯏꯟꯁꯥꯡꯒ ꯂ‌ꯣꯏꯖꯗ꯭ꯔꯤꯗ
ꯑꯁ ꯇꯨꯝꯃ ꯂꯩꯕ꯭ꯔꯣ
ꯑꯗꯨꯝ ꯄꯣꯊꯥꯔꯝꯕꯅ‌ꯦꯗ ꯔꯨꯝꯗ
ꯎꯝ
ꯅꯪ ꯀꯩꯗꯧꯔꯝꯃꯤꯅ‌ꯣ ꯑ‌ꯣ ꯑꯩꯗꯤ ꯄꯨꯡ ꯅꯤꯄꯥꯟꯗ ꯊ‌ꯣꯡꯉꯥ ꯆꯥꯏꯗꯣ ꯄꯨꯡ ꯅꯤꯄꯥꯟ ꯐꯕꯥ ꯑꯗꯨꯋꯥꯏꯗ ꯆꯛꯆꯥꯏꯅ‌ꯦ
ꯎꯝ
ꯅꯣꯏꯔ‌ꯣ ꯊ‌ꯦꯡꯉ‌ꯦꯅ
ꯈ‌ꯣꯏ ꯊꯦꯡ ꯊꯦꯡ ꯆꯥꯏ
ꯉꯁꯤꯕꯣꯜ ꯂꯩꯕ꯭ꯔꯣ
ꯉꯥꯁꯤ ꯕꯣꯜ ꯂꯩ ꯂꯩꯔꯝꯃꯅꯤ ꯈꯪꯗꯦ ꯑꯩꯁꯨ ꯌꯦꯡꯗ꯭ꯔꯦ
ꯌꯥꯝ ꯍꯥꯎꯅ ꯆꯥꯔꯦꯀꯣ ꯀꯔꯤ ꯆꯥꯏꯅ
ꯍꯥꯎꯕꯅꯤꯗ ꯆꯥꯏꯁ‌ꯦ
ꯎꯝ ꯍꯝ
ꯑꯁꯤꯡꯕꯔ ꯑꯊꯨꯝꯕꯔ
ꯁꯤꯟꯁꯨ ꯁꯤꯟꯗꯦ ꯊꯨꯝꯁꯨ ꯊꯨꯝꯗꯦ
ꯑꯋꯥꯛꯄꯔꯥ
ꯀꯩꯗꯧꯔꯝꯃꯤꯅꯣ
ꯅꯪ ꯃꯍꯤꯛꯇꯔꯝꯕꯅꯤꯗ ꯐꯃꯨꯡꯗ
ꯎꯝ
ꯑꯩꯁꯨ ꯀꯣꯜꯧ ꯀꯔꯤꯁꯨ ꯇꯧꯅꯤꯡꯉꯥꯏ ꯂꯩꯇꯦ ꯀꯣ ꯇꯧ ꯍꯥꯟ ꯇꯧꯔꯛꯦ
ꯎꯝ ꯅꯨꯡꯉꯥꯏꯔꯦꯅꯀꯣ
ꯕꯣꯔꯤꯡ ꯆꯨꯕ ꯃꯇꯝꯗꯗꯤ ꯁꯤꯁꯨꯨꯝ ꯃꯔꯛ ꯃꯔꯛꯇ ꯅꯨꯡꯉꯥꯏꯔꯦꯗꯅꯁꯦ
ꯎꯝ
ꯍꯥꯏꯔꯤꯕ ꯃꯇꯝꯗꯤ ꯈꯔ ꯉꯥꯏꯕ ꯋꯥꯔꯦ
ꯑ ꯀꯅꯤ ꯁꯖꯅꯁꯤꯗ
ꯈꯣꯏꯔꯣ
ꯑꯥ
ꯈꯪꯗ꯭ꯔꯦ ꯉꯁꯤꯁꯦ ꯀꯔꯤ ꯌꯦꯟꯁꯥꯡ ꯊꯣꯡꯉꯝꯗꯣꯏꯅꯣ
ꯍꯝ
ꯑꯌꯨꯛꯇꯗꯤ ꯑꯍꯥꯎꯕ ꯆꯥꯏ ꯍꯧꯖꯤꯛꯇꯤ ꯈꯪꯗꯤ ꯍꯥꯎꯇꯕꯒ ꯆꯥꯗ꯭ꯔꯅ
ꯑꯒ ꯀꯩꯁꯥꯕ
ꯉꯥꯅꯨ ꯆꯥꯏꯔꯄꯗ
ꯎ ꯀꯝ ꯅꯎ ꯆꯨꯗꯕ
ꯅꯣꯡ ꯆꯨꯖꯦꯖꯤꯇꯍꯥ
ꯉꯁꯥꯏ ꯂꯣꯡꯆ꯭ꯔꯕ꯭ꯔ
ꯍꯣꯏ ꯑꯁꯥ ꯍꯥꯏꯖꯤꯁꯨꯦ
ꯎ ꯑꯩꯈꯣꯏꯔꯣꯝꯗꯨꯅ ꯇꯪꯈꯥꯏ ꯇꯪꯈꯥꯏ ꯅꯣꯡ ꯆꯨꯕ ꯇꯪꯈꯥꯏ ꯑꯃ ꯅꯅꯨꯡ ꯁꯛꯑꯀꯥꯟ ꯁꯥ ꯇꯪꯈꯥꯏ ꯑꯃꯅꯣꯡ ꯀꯟꯅ ꯆꯨꯕ ꯃꯥꯔꯉꯁꯨꯦ
ꯂꯝꯄꯥꯛꯇꯔꯣ
ꯎꯝ ꯅꯣꯏꯗꯤ ꯆꯤꯡꯗꯔꯥ
ꯑꯗꯨꯝ ꯄꯥꯛꯂꯣꯏꯦ
ꯑꯥ
ꯍꯥꯟꯅ ꯃꯥꯟꯅꯗ꯭ꯔꯔꯤꯅꯦ ꯇꯝꯄꯥꯛꯁꯨ ꯅꯣꯡꯒꯤ ꯆꯨꯒꯜꯂꯤꯅꯦ
ꯎꯝ ꯃꯥꯜꯂꯗ ꯅꯣꯡꯆꯣꯜꯁꯨ ꯂꯧꯕꯨ ꯏꯁꯤꯡ ꯂꯩꯇꯕ
ꯍꯟꯗꯛ ꯆꯍꯤꯁꯦ ꯅꯣꯡ ꯐꯖꯅ ꯆꯨꯏꯦ
ꯎꯝ ꯅꯣꯡꯗꯤ ꯐꯖꯅ ꯆꯣꯏꯕꯀꯣ ꯂꯧꯕꯨꯛ ꯏꯁꯤꯡ ꯂꯩꯇꯕ
ꯂꯩꯕꯤꯔꯥꯀꯣ
ꯍ ꯁꯣꯨꯝꯅ ꯃꯃꯤꯡꯒꯤ ꯉꯥꯛꯛꯇ ꯅꯣꯡ ꯆꯨꯕ꯭ꯔꯥ ꯈꯪꯗꯦꯕ
ꯁꯤ
ꯑ ꯃꯥꯦꯕꯅꯖ
ꯑꯐꯥꯜꯅ ꯑꯉꯥꯡꯁꯤꯡꯅ ꯂꯩꯕꯅꯦ ꯍꯧꯖꯤꯛ ꯑꯉꯥꯡꯁꯦ ꯀ꯭ꯂꯥꯁ ꯂꯧꯔꯦ
ꯎꯝ
ꯑꯩꯈꯣꯏꯅ ꯔꯨꯝꯗ ꯄꯣꯊꯥꯔꯦ
ꯑꯥ ꯅꯣꯡ ꯆꯨꯁꯨ ꯆꯨꯗ꯭ꯔꯁꯨ ꯁꯥꯕꯗꯤ ꯑꯗꯨꯝ ꯆꯞ ꯃꯥꯟꯅꯩꯅꯦ ꯇꯧꯔꯤꯁꯦ
ꯆꯞ ꯃꯥꯟꯅꯩ ꯐꯪꯗ ꯅꯣꯡꯗꯤ ꯅꯣꯡ ꯆꯣꯏꯗ ꯏꯪꯒꯦꯔꯥ ꯍꯥꯏꯁꯨ ꯁꯥꯏ ꯀꯔꯤꯅꯣ ꯈꯪꯒꯦ ꯌꯥꯝꯃꯦ ꯇꯗ
ꯎꯝ
ꯑꯩꯉꯗꯤ ꯅꯨꯡꯉꯥꯏꯗꯧꯕ ꯁꯕꯩ ꯃꯩ ꯆ ꯍꯨꯝ
ꯎ ꯏꯪꯕꯅ ꯅꯨꯡꯉꯥꯏꯔꯁꯦ ꯇꯝꯄꯥꯛꯇꯨꯁ
ꯑꯟꯖꯅꯦ ꯁꯥꯕꯗꯣ ꯋꯥꯏꯦ ꯍꯥꯏꯕ ꯍꯛꯆꯥꯡꯁꯨ ꯂꯣꯏ ꯆꯣꯞꯊꯥꯏ ꯀꯩꯁꯨꯨꯝ ꯇꯧꯗ꯭ꯔꯁꯨ ꯀꯣ
ꯋꯤꯟꯇꯔꯅ ꯅꯨꯡꯉꯥꯏꯔꯗ ꯑꯗꯨꯝ ꯄꯛꯇꯦ
ꯎꯝ
ꯆꯤꯡꯗꯗꯤ ꯋꯤꯟꯇꯔꯁꯨ ꯈꯤꯇꯪ ꯅꯨꯡꯉꯥꯏꯇꯦ ꯏꯪꯕꯗꯣ ꯑꯃꯨꯛ ꯍꯜꯂꯛꯑꯦꯕ ꯑꯃꯨꯛ ꯍꯦꯟꯖꯜꯂꯛꯑꯦꯕ ꯎꯝ
ꯐ ꯆ ꯑꯦꯂ
ꯃꯩꯅ ꯐꯣꯟ
ꯃꯠꯇꯦꯡꯨ ꯐꯥꯡꯕ ꯌꯥꯗꯅꯤ
ꯑꯥ
ꯃ ꯏꯪ ꯐꯉꯕꯜ ꯌꯥꯗ꯭ꯔꯣ
ꯃꯇꯦꯡ ꯄꯥꯡꯉ ꯑꯣꯏꯗꯤ ꯆꯥꯡ ꯆꯥꯡꯅ ꯃꯇꯦꯡ ꯄꯥꯡꯗꯦꯗ ꯊꯣꯡꯦ ꯌꯥꯔꯗꯤ ꯍꯥꯏꯕꯨ ꯑꯗꯨꯝ ꯊꯣꯡꯉꯅꯤ
ꯎꯝ
ꯆꯥꯡ ꯌꯦꯟꯁꯥꯡ ꯊꯣꯡꯕꯁꯨ ꯋꯥꯏ ꯇꯥꯟꯕ ꯊꯕꯛꯅꯤ
ꯈꯂꯦ
ꯆꯥꯡ ꯏꯟꯁꯥꯡ ꯊꯣꯡꯕꯒꯤ ꯊꯕꯛꯁꯦ ꯈ꯭ꯋꯥꯏ ꯇꯟꯕ ꯑꯃꯅꯦ
ꯇꯂꯗꯤ ꯆꯥꯔꯨꯅꯨ ꯀꯩꯅꯣ
ꯌꯥ ꯇꯕꯗꯤ ꯌꯥꯗ ꯇꯕꯅꯤ
ꯁꯤꯡꯗꯕ ꯌꯥꯗꯕꯅꯤꯅ ꯅꯠꯇ꯭ꯔꯥ
ꯑꯥ
ꯇꯥꯗꯕ ꯅꯨꯃꯤꯠꯁꯨ ꯌꯥꯎꯔꯣꯏꯗ ꯇꯥꯟꯕ ꯌꯥ
ꯑꯝ ꯑꯣ ꯆꯞ ꯆꯥꯅꯉ ꯍ ꯇꯜꯂꯕ ꯀ
ꯎꯝ ꯑꯆꯥꯄꯣꯠ ꯑꯣꯏꯅ ꯆꯥꯛ ꯆꯥꯅꯤꯡꯗꯕ ꯃꯇꯝꯗ ꯑꯩꯅ ꯑꯗꯨꯝ
ꯐꯔꯦ ꯑꯗꯨ ꯑꯗꯨꯝ ꯆꯦꯡꯁꯦꯡꯄꯒꯤꯅꯤ
ꯍꯤꯩꯍꯤ ꯁꯥꯒꯠꯂꯛꯄꯩꯔꯦ ꯆꯥꯛꯁꯨ ꯆꯥꯕ ꯅꯨꯡꯉꯥꯏꯇꯦ
ꯇꯧꯕꯅꯦ ꯇꯧꯕꯅꯦ ꯆꯥꯛ ꯆꯥꯔꯁꯨ ꯍꯥꯏꯕꯗꯤ ꯧꯁꯥ ꯊꯣꯛꯂꯛꯇ꯭ꯔꯤꯉꯩꯗ ꯆꯥꯛ ꯆꯥꯍꯕ ꯑꯃ ꯅꯨꯡꯁꯥꯥꯁ ꯌꯥꯔ ꯅꯨꯡꯁꯥ ꯁꯥꯔꯛꯑꯗꯤ ꯆꯥꯛ ꯆꯥꯅꯤꯡꯗꯕꯅꯤꯁꯦꯅ ꯆꯣꯡꯕꯅꯤ
ꯎꯝ
ꯀꯣꯟꯗꯤꯀꯂꯦꯕꯁ ꯁꯥꯃꯟꯕꯒꯤ ꯈꯪ ꯑꯩꯈꯣꯏꯒꯤ ꯍꯛꯆꯥꯡ ꯑꯃ ꯆꯞꯊꯥꯗꯅ ꯌꯥꯝ ꯋꯥꯕ ꯑꯃ ꯇꯧꯋꯦꯕ ꯀꯔꯤ ꯁꯨꯝ ꯇꯧꯗ꯭ꯔꯁꯨ
ꯎꯝ ꯐꯃꯨꯡꯅ ꯂꯩꯔꯁꯨ ꯋꯥꯕꯗ
ꯁꯥꯕꯨꯗꯤ ꯈꯥꯡꯕ ꯍꯩꯇꯦ ꯏꯪꯕꯗꯤ ꯈꯥꯡꯕ ꯉꯝꯃꯦ
ꯎꯝ
ꯁꯕꯗ ꯁꯃ ꯈꯥꯡꯕ ꯍꯩꯈꯦ
ꯎꯝ
ꯁꯥꯕꯨꯗꯤ ꯄꯥꯏ ꯂꯩꯇ꯭ꯔꯦ ꯏꯔꯨꯖꯕ ꯂꯣꯏꯔꯁꯨ ꯑꯗꯨꯝ ꯃꯃꯥꯡ ꯑꯃꯨꯛ ꯇꯥꯔꯛꯑꯅꯤꯗꯣ
ꯎꯝ ꯎꯇꯅꯅꯉ ꯏꯗ
ꯎꯝ ꯏꯪꯕꯗꯤ ꯃꯨ ꯁꯥꯍꯟꯕ ꯉꯝꯃꯤꯅ
ꯑꯥ
ꯏꯪꯕꯁꯨ ꯋꯥꯗꯤ ꯋꯥꯏꯦ ꯑꯗꯨ ꯑꯣꯏꯔꯁꯨ
ꯎ
ꯁꯥ ꯕ꯭ꯔꯦ ꯁꯣ ꯍꯥꯏ
ꯅꯣꯡꯁꯦ ꯈꯨꯔꯣꯡ ꯣꯡ ꯂ ꯂꯤꯞꯇꯨꯅ ꯆꯨꯔꯨꯗꯤ ꯀꯌꯥꯝ ꯅꯨꯡꯉꯥꯏꯅꯦꯁꯦ
ꯎꯝ
ꯅꯣꯡꯁꯤꯦꯅ ꯀꯔꯤꯅꯣ ꯑꯩꯈ ꯀꯨꯝꯅ ꯏꯁꯤꯡ ꯆꯥꯏꯔꯃꯒ ꯆꯞ ꯃꯥꯟꯅꯩ ꯁ ꯁꯨꯝꯨ ꯁꯨꯝ ꯆꯨꯝꯗ ꯃꯃꯤꯡ ꯉꯛꯇ ꯅꯣꯡ ꯆꯣꯡꯕꯒꯨꯝ ꯇꯧꯔꯒ
ꯎꯝ
ꯕꯣꯔꯤꯡ ꯇꯧꯕ꯭ꯔꯣ
ꯑꯣ ꯌꯦꯡꯉꯗ
ꯃꯁꯤ ꯀꯅꯥ ꯀꯅꯥ ꯂꯩꯕ꯭ꯔꯥ
ꯉꯁꯤꯗꯤ ꯈꯪꯗꯦ ꯉꯁꯤ ꯑꯌꯨꯛꯇ ꯁꯥꯟꯅꯈ꯭ꯔꯦꯅ ꯑꯥꯔꯖꯦꯟꯇꯤꯅꯥꯒ
ꯑꯍꯣ ꯂꯣꯡꯗꯥ ꯁꯥꯟꯅꯔꯔꯣꯏ
ꯅꯨꯡꯗꯥꯡꯁꯨ ꯂꯩ ꯉꯁꯤ ꯅꯨꯡꯗꯥꯡꯒꯤꯗꯤ ꯈꯪꯗꯦ ꯑꯩꯁꯨ ꯌꯦꯡꯍꯧꯗ꯭ꯔꯦ ꯉꯁꯤ ꯅꯨꯡꯗꯥꯡ ꯂꯩꯔꯝꯗꯕꯁꯦ
ꯑꯔꯖꯦꯟꯇꯤꯅꯥ ꯀꯌꯥ ꯆꯪꯒꯦꯦ
ꯑꯍꯨꯝꯒ ꯑꯅꯤ
ꯑꯥ
ꯁꯤꯅꯤꯡꯉꯥꯏ ꯈꯗ ꯈꯤꯇꯪ ꯈꯛꯇ ꯉꯥꯏꯔꯕ ꯅꯃ
ꯎ ꯌꯦꯟꯖ ꯂꯩꯁꯤ
ꯐꯤꯐꯥꯅ ꯁꯞꯄꯣꯔꯠ ꯇꯧꯔꯤꯅꯤ ꯃꯣꯏ
ꯎꯝ
ꯐꯣꯜ ꯇꯧꯔꯁꯨ ꯐꯣꯜ ꯄꯤꯗꯦ
ꯏ ꯇ ꯑꯗꯨꯗꯗ
ꯎꯝ
ꯅꯪꯗꯤ ꯑꯥꯔꯖꯦꯟꯇꯤꯅꯥꯔꯣ ꯄ꯭ꯔꯣꯇꯨꯒꯔꯣ
ꯄꯣꯔꯇꯨꯒꯜ
ꯎꯝ ꯁꯨꯏꯒꯦ ꯀꯥꯡꯕꯨꯅꯤꯅꯦ ꯑꯗꯨꯁꯦ
ꯑꯥꯎ
ꯑꯗꯨꯅ ꯈ꯭ꯋꯥꯏ ꯅꯨꯡꯉꯥꯏꯇ꯭ꯔꯣ
ꯅꯪꯉ
ꯃꯣꯏꯒꯤ ꯃꯔꯛꯇ ꯃꯤ ꯑꯃꯗꯤ ꯕꯣꯜ ꯁꯥꯟꯅꯕꯗ ꯕꯣꯜ ꯁꯥꯟꯅꯕ ꯌꯥꯎꯔꯝꯃꯒ ꯂꯩꯇꯕ ꯃꯤ ꯌꯥꯎꯕ ꯃꯥꯜꯂꯦꯀꯣ
ꯍꯣꯏ ꯃꯣꯏ ꯀꯥꯡꯕꯨꯗ ꯑꯃ ꯌꯥꯎꯕꯅꯦ ꯍꯟꯗꯛ ꯆꯍꯤꯗ
ꯃꯃꯤꯡꯗ ꯑꯃ ꯍꯥꯏꯕ ꯑꯗꯨꯒꯤꯅꯅꯦꯕ ꯔꯣꯅꯥꯜꯗꯣꯅ ꯃꯥꯒꯤ ꯆꯠꯁꯤꯅ ꯑꯥ ꯃꯥꯒꯤ ꯖꯟꯁꯤ ꯅꯝꯕꯔꯗꯨꯣ ꯃꯥꯅ ꯂꯤꯠꯈꯤꯕ
ꯑꯥ ꯑꯦꯛꯁꯤꯗꯦꯟ ꯊꯣꯛꯈꯤꯕꯒꯤ ꯁꯤꯈ꯭ꯔꯕ
ꯑꯣ ꯄꯣꯠꯊꯠꯇꯨ ꯌꯦꯡ ꯈꯠꯂꯒ ꯀꯥꯞꯄꯦꯕ ꯃꯥꯗꯣ
ꯎꯝ ꯃꯥꯥꯏ ꯃꯆꯤꯟ ꯃꯅꯥꯎ ꯁꯤꯈ꯭ꯔꯕꯅꯦ ꯃꯥꯒꯤ ꯏ ꯃꯥꯥꯏ ꯕ꯭ꯔꯥꯗꯔꯁꯀ
ꯑꯣ ꯍꯣꯏ
ꯄꯣꯛꯃꯤꯟꯅꯕ ꯑꯃꯥ ꯍꯣꯏ ꯀꯥꯔ ꯑꯃꯥꯗ ꯇꯣꯡꯉꯛꯄꯅꯦꯕꯀꯣ ꯑꯗꯨ ꯑꯦꯛꯁꯤꯗꯦꯟ ꯊꯣꯛꯈꯤꯕꯩ ꯑꯅꯤꯃꯛ ꯂꯣꯏ
ꯑꯥ ꯅꯨꯡꯉꯥꯏꯇꯦ
ꯎꯝ ꯄꯣꯔꯇꯨꯒꯥꯜ ꯁꯥꯟꯅꯕ ꯑꯃꯨꯛ ꯉꯥꯏꯕ ꯋꯥꯔꯦ
ꯉꯥꯏꯕꯥ ꯋꯥꯔꯦ ꯃꯣꯏꯗꯣ ꯗꯦꯠ ꯀꯌꯥꯗꯨꯅ ꯁꯚꯦꯟꯗꯔꯥ
ꯎꯝ
ꯂꯥꯏꯕ ꯑꯃ ꯀꯥꯎꯅ
ꯃꯣꯏ ꯏꯁꯄꯦꯟꯒꯥ ꯂꯩꯍꯧꯔꯅꯤ ꯃꯥꯥꯏ ꯇꯔꯥꯅꯤ ꯃꯦꯁ
ꯎꯝ
ꯑꯗꯨ ꯉꯥꯏꯕꯗ ꯋꯥꯔꯦ
ꯅꯪ ꯑꯥꯔꯖꯦꯟꯇꯤꯅꯥꯒꯤ ꯐꯦꯟ ꯅꯠꯇꯕ꯭ꯔꯣ
ꯑꯩꯈꯣꯏꯗꯤ ꯁꯤ ꯑꯥꯔ ꯁꯕꯦꯟꯒꯤ ꯀꯥꯡꯕꯨꯅꯦ
ꯑꯥꯎ ꯍꯣ
ꯑꯥꯔꯖꯦꯟꯇꯤꯅꯥ ꯁꯨꯛꯄꯥꯝ ꯄꯥꯝꯗꯦ
ꯃꯣꯏꯅꯥ ꯑꯔꯖꯦꯟꯇꯤꯅꯥ ꯑꯔꯖꯦꯟꯇꯤꯅꯥ ꯑꯔꯖꯦꯟꯇꯤꯅꯥ ꯍꯥꯏꯅ ꯂꯩ
ꯑꯈꯣꯏꯗꯤ ꯄꯥꯝꯗꯦꯕ ꯃꯣꯏ ꯀꯥꯡꯒꯨ ꯍꯩꯅꯥꯗꯕ ꯉꯥꯛꯇꯅꯤ ꯃꯣꯏꯒꯤ
ꯍꯥ
ꯍꯟꯗꯛꯇꯤ ꯀꯅꯥꯅ ꯂꯧꯗꯧ ꯃꯥꯜꯂꯦ
ꯄꯣꯔꯇꯨꯒꯜ ꯅꯧꯅꯤ ꯀꯩꯅꯣ
ꯎꯝ ꯍꯨꯝ
ꯁꯣꯏꯗꯥꯅ ꯂꯧꯅꯤ ꯀꯣ ꯄꯣꯔꯇꯨꯒꯜ ꯂꯥꯎꯅꯤ ꯍꯟꯗꯛ ꯁꯄꯦꯟꯒ ꯑꯃꯨꯛ ꯇꯧꯔꯅꯤꯅ
ꯎꯝ
ꯑꯗꯨ ꯉꯝꯃꯗꯤ ꯑꯗꯨꯝ ꯉꯝꯃꯦ ꯁꯤꯃꯤꯐꯥꯏꯅꯦꯜꯗ ꯐ꯭ꯔꯥꯟꯁꯀ ꯑꯃꯨꯛ ꯇꯧꯗꯣꯏꯅꯦ ꯇꯧꯕꯕꯨꯗꯤ
ꯎꯝ ꯐ꯭ꯔꯥꯟꯁ ꯁꯨ ꯕꯣꯜ ꯍꯥꯏꯕꯔꯥ
ꯑꯁ ꯃꯣꯏꯅ ꯈ꯭ꯋꯥꯏ ꯁꯥꯊꯤꯕꯅꯦ ꯍꯧꯖꯤꯛ ꯋꯥꯔꯜ ꯀꯞꯇꯗꯤ
ꯑꯣ
ꯃꯣꯏ ꯏꯁꯀꯥꯠ